ꯍꯜꯂꯣ
ꯇꯥꯏꯌꯦꯀꯣ
ꯇꯥꯏ ꯇꯥꯏ ꯇꯥꯏ
ꯀꯔꯤ ꯇꯧꯔꯤꯅꯣ ꯍꯧꯖꯤꯛꯇꯤ
ꯕꯤꯗꫭ ꯌ‍ꯦꯡꯉ ꯂꯩꯕꯅꯤꯗ
ꯐꯃꯨꯡꯗ ꯂꯩꯔꯕꯣ
ꯐꯃꯨꯡꯗ ꯇꯥꯔ ꯂꯩꯔꯦ
ꯊꯨꯏꯍ‌ꯦ ꯆꯥꯛꯄꯧ ꯆꯥꯗꫪꯤꯌ‌ꯦ
ꯅꯪꯕꯨ ꯆꯥꯛ ꯆꯥꯒꯗꯔꯥꯅꯦ
ꯆꯥꯔꯣꯏꯗ
ꯆꯥꯔꯣꯏꯗꯤ ꯀꯟꯅ ꯇꯥꯀꯟꯅꯗ‌ꯦ ꯐꯃꯨꯡꯗ ꯇꯥꯔꯣ
ꯑꯁ ꯁꯥꯏꯌꯦꯕ ꯐꯃꯨꯡꯗ ꯃꯄꯥꯟꯗ ꯉꯍꯥꯛ ꯐꯝꯒꯦ
ꯑꯁ ꯁꯥꯗꯕꯅꯤ ꯑꯩꯁꯨ ꯏꯔꯨꯕꯗ ꯉꯥꯏ ꯏꯔꯨ ꯏꯔꯨꯕ ꯍꯦꯛ ꯂꯣꯏꯕꯒ ꯐꯃꯨꯡ ꯇꯥꯔꯤꯅꯤ
ꯑꯣ ꯑꯁ ꯑꯗꯨꯗꯤ ꯅꯪ ꯇꯨꯝꯕ ꯅꯨꯡꯉꯥꯏꯔꯅꯤ ꯏꯔꯨꯔꯗꯤ ꯇꯨꯝꯕ ꯌꯥꯝ ꯅꯨꯡꯉꯥꯏꯕꯅꯦ ꯇꯨꯝꯂꯝꯗꯥꯏꯗ ꯑꯥ
ꯕꯣꯜ ꯌꯦꯡꯗꯣꯏꯅꯦ
ꯇꯨꯝꯂꯝꯗꯥꯏꯗ ꯏꯁꯤꯡ ꯏꯔꯨꯕꯗꯣ ꯌꯥꯝ ꯅꯨꯡꯉꯥꯏꯕꯅꯦ
ꯎꯝ ꯑꯁ ꯑꯗꯨꯕꯨ ꯎꯝ ꯍꯥꯏꯔꯣ
ꯉꯁꯤ ꯀꯔꯤ ꯀꯔꯤ ꯃꯦꯁ ꯂꯩꯒꯦ
ꯉꯁꯤꯁꯦ ꯐꯖꯕꯅꯤꯅꯦ ꯕꯣꯜꯁꯦ
ꯄꯨꯡ ꯀꯌꯥ ꯀꯌꯥꯗꯅꯣ
ꯄꯨꯡ ꯕꯔꯣ ꯃꯈꯥꯏꯗ ꯂꯩꯔꯦ ꯑꯗꯨꯒ ꯄꯨꯡ ꯃꯔꯤ ꯑꯍꯨꯝ ꯃꯈꯥꯏꯔꯣ ꯃꯔꯤ ꯃꯈꯥꯏꯗꯁꯨ ꯂꯩꯕꯅꯤ
ꯑꯣ ꯄꯣꯔꯇꯨꯒꯜ ꯂꯩꯕꯗꯣ ꯃꯔꯤꯗ ꯅꯠꯇꯕ꯭ꯔꯣ
ꯃꯔꯤꯗ ꯑꯣꯏꯔꯝꯅꯤꯗ
ꯑꯩꯁꯨ ꯌꯦꯡꯒꯅꯤꯍꯦ ꯑꯗꯨꯗꯤ
ꯏꯁ ꯀꯟꯅꯥꯗꯕꯗ ꯅꯨꯡꯉꯥꯏꯅ ꯇꯨꯝꯊꯣꯛꯑꯣꯗ ꯀꯔꯤꯅꯣ
ꯍꯧꯖꯤꯛ ꯑꯗꯨꯏ ꯑꫭꯏꯁꯨ ꯋꯥꯔꯜ ꯀꯞꯅꯤ ꯀꯩꯗꯧꯔꯒꯦ ꯋꯥꯔꯜ ꯀꯞꯄꯨ ꯌꯦꯡꯗ꯭ꯔꯗꯤ ꯀꯔꯝ ꯀꯥꯟꯗ ꯈꯔꯤ ꯌꯦꯡꯒꯅꯤ
ꯍ ꯍꯏ ꯂꯥꯏꯇ ꯍꯏ ꯂꯥꯏꯇ
ꯆꯠꯂꯦ ꯍꯥꯏ ꯂꯥꯏ ꯌꯦꯡꯕ ꯑꯩꯈꯣꯏ ꯍꯥꯏ ꯂꯥꯏ ꯌꯦꯡꯉꯒ ꯌꯦꯡꯕ ꯁꯥꯕ ꯃꯤꯗꯤ ꯅꯠꯇꯦꯍꯦ
ꯑꯩ ꯀꯅꯥꯗꯤ ꯀꯅꯥꯗ ꯍꯥ
ꯑꯩꯈꯣꯏꯗꯤ ꯂꯥꯏꯐꯇ ꯌꯦꯡꯅꯤꯡꯉꯦ
ꯂꯥꯁꯇꯒ ꯃꯅꯥꯛꯑꯁꯤ ꯌꯦꯡ ꯅꯪ ꯅꯊꯟꯗ ꯌꯦꯡꯗꯣꯏꯔꯣ
ꯍꯣꯏ ꯐꯣꯟꯗ ꯏꯊꯟꯇ ꯌꯦꯡꯗꯣꯏꯅꯦ ꯑꯁ ꯏꯊꯟꯗ ꯌꯦꯡꯕꯁꯨ ꯅꯨꯡꯉꯥꯏꯗ
ꯏꯁ ꯊꯗ ꯌꯅꯅꯨꯡꯉ
ꯐꯥꯏꯅꯦꯜꯗ
ꯎꯝ
ꯑꯩꯈꯣꯏ ꯄꯨꯜꯂꯒ ꯌꯦꯡꯁꯤꯀꯣꯅ ꯍꯥꯏꯅꯔꯤꯌꯦ ꯃꯐꯝ ꯑꯃꯗ ꯏꯃꯥꯟꯅꯕꯤ ꯑꯩꯈꯣꯏꯗ ꯃꯣꯏꯗꯤ ꯂꯦꯞꯇꯣꯞ ꯂꯩꯌꯦꯕꯀꯣ ꯑꯗꯨꯒꯤꯂꯦꯇꯣꯞꯗ ꯄꯨꯜꯂꯞ ꯂꯥꯛꯑꯒ ꯆꯥꯛ ꯆꯥꯃꯤꯟꯅꯔꯒ ꯌꯦꯡꯃꯤꯟꯅꯁꯤ
ꯋꯥ ꯑꯩꯁꯨ ꯌꯥꯎꯔꯒꯦ
ꯅꯪ ꯃꯊꯟꯇ ꯅꯨꯄꯥ ꯌꯥꯎꯕ ꯌꯥꯒꯗ꯭ꯔꯣ
ꯪ ꯌꯥꯅꯤ ꯌꯥꯅꯤꯌꯦ ꯀꯩꯁꯨ ꯀꯥꯏꯗꯅꯣ
ꯑꯁ ꯅꯣꯏ ꯑꯩꯈꯣꯏꯕꯨꯗꯤ ꯌꯥꯕꯤꯔꯒꯦꯅꯦ ꯈꯨꯟ ꯂꯣꯏ ꯃꯅꯥꯕꯅꯤꯅ ꯑꯗꯣ ꯅꯣꯏ ꯁꯥꯏꯠꯇꯣ ꯍꯣꯔꯦꯟ ꯅꯪ ꯅꯨꯕꯤꯁꯤꯡ ꯃꯅꯨꯡꯗ ꯑꯗꯨꯅ ꯀꯩꯗꯧꯋꯤꯅꯣ ꯑꯩꯕꯨ ꯊꯥꯗꯣꯛꯑꯒ ꯈ ꯍꯥꯏꯔꯗꯤ
ꯑꯁ ꯌꯥꯔꯦ ꯑꯣꯏꯔꯣꯏꯗ ꯄꯄ
ꯑꯁꯦꯡꯕꯅꯦ ꯅꯨꯄꯤ ꯃꯌꯥꯝꯒꯤ ꯃꯔꯛꯇꯨꯗ ꯅꯥꯊꯟꯗ ꯀꯥꯏꯗ꯭ꯔꯣ ꯀꯒꯥꯡ ꯆꯩꯔꯛꯀꯅꯤ ꯅꯪꯉꯣꯟꯗ
ꯑꯦꯁ ꯉꯥꯡꯦ ꯉꯥꯡꯦ
ꯉꯥꯡꯒꯅꯤꯅ ꯍꯟꯗꯛꯀꯤ ꯍꯟꯗꯛꯀꯥꯟꯒꯤ ꯅꯨꯄꯤꯁꯤꯡꯁꯦ ꯌꯥꯝ ꯉꯥꯡꯕꯅꯤꯀꯣ ꯃꯋꯥ ꯃꯋꯥ ꯌꯥꯝ ꯆꯦꯛꯁꯤꯟ ꯌꯥꯝ ꯐꯖꯅ ꯁꯝꯅ ꯌꯦꯡꯉꯒꯁꯦ ꯂꯥꯛꯈ꯭ꯔꯕꯅꯦ ꯅꯣꯏ ꯈꯤꯇꯪ ꯁꯣꯏꯔꯛꯄꯗꯀꯣ ꯎꯝ ꯐꯥꯕꯅꯤ ꯍꯦ
ꯑꯩꯁ ꯅꯣꯏ ꯈꯪꯈ꯭ꯔ ꯃꯥꯜꯂꯦꯍ ꯅꯪꯁꯨ
ꯑꯩ ꯈꯪꯉꯒ ꯍꯥꯏꯕꯤꯔꯒ ꯅꯪ ꯑꯁ ꯄꯪꯒꯅꯨꯍꯦ
ꯑꯩ ꯆ ꯆꯝ ꯅ ꯕꯕꯥꯅꯤ ꯀꯩꯅꯅ
ꯍꯥ ꯀꯔꯤꯒꯨꯝꯕꯀꯣ ꯃꯥꯗꯣ ꯅꯪꯕꯨ ꯈꯤꯇꯪꯒ ꯂꯥꯞꯊꯣꯛꯅꯤꯡꯕꯒꯤꯒ ꯂꯩꯔꯗꯤꯀꯣ ꯅꯪ ꯁꯨꯃꯥꯏꯅ ꯇꯧꯕ ꯇꯥꯟꯖꯥꯗꯨꯒꯗꯣ ꯂꯧꯔꯒ ꯂꯥꯞꯊꯣꯛꯀꯅꯤ
ꯃꯥꯗ ꯃꯥꯗ ꯃꯗꯥ ꯁꯨ ꯂꯥꯊꯣꯛꯑꯔ ꯊꯧꯔꯤ ꯄꯨꯟꯗꯁꯨ ꯊꯥꯅ ꯌꯥꯜꯂꯁꯨ
ꯁ
ꯇꯜꯂꯔ ꯌꯣ ꯀ ꯌꯣ ꯌꯣꯏ ꯀ ꯊꯣꯔꯤ ꯄꯨꯜꯂ ꯂꯩꯔꯕꯅꯦ
ꯋꯥ
ꯑꯗꯒꯤꯀ ꯃꯤꯒꯤꯗꯤ
ꯍꯧꯖꯤꯛ ꯋꯥꯔꯤ ꯋꯥꯇꯥꯏ ꯂꯣꯏ ꯂꯣꯏꯁꯤꯜꯂꯕꯅꯤ ꯍꯧꯖꯤꯛ ꯑꯅꯧꯕ ꯁꯥꯒꯗ ꯍꯧꯖꯤꯛ ꯎꯝ ꯑꯗꯨꯅꯧꯕ ꯁꯥꯕ ꯃꯇꯝ ꯅꯠꯇ꯭ꯔꯦ꯫ ꯏꯕꯥꯅꯤꯕꯨ ꯀꯥꯏꯅꯥꯕꯨ ꯀꯥꯏꯅꯥꯔꯗꯤ ꯅꯨꯄꯤ ꯋꯥꯔꯤ ꯁ ꯅꯨꯄꯤ ꯁꯥꯔꯔꫭꯏ꯫
ꯑꯣ ꯅꯪ ꯑꯣ ꯑꯁ ꯌꯥꯔꯦꯗ ꯑꯗꯨꯗꯤ ꯅꯣꯏꯁꯤ ꯆꯪꯒꯗꯕ ꯃꯤ ꯃꯥꯟꯗ꯭ꯔꯦ꯫
ꯇꯔꯦꯠ ꯍ ꯅꯨꯡꯁꯤꯅꯔꯒ ꯀꯥꯏꯅꯕ ꯋꯥꯔꯤꯕꯨ ꯀꯥꯏꯕꯨ ꯀꯥꯏꯅꯔꯗꯤ ꯑꯅꯧꯕ ꯑꯃꯨꯛ ꯁꯥꯒꯗꯧꯕꯗꯨ
ꯍꯣꯏꯅꯦ ꯍꯣꯏꯅꯦ ꯇ ꯍꯣꯏ ꯑꯗꯨꯁꯨ ꯆꯨꯝꯃꯦ ꯑꯗꯨꯏꯁꯨ ꯍꯧꯖꯤꯛꯄꯨꯗꯤ ꯈꯔ ꯐꯔꯤꯌꯦ ꯅꯣꯏꯗꯤ ꯍꯥꯏꯗꯤ ꯑꯉꯥꯡ ꯑꯣꯏꯔꯤꯕꯅꯤꯅꯀꯣ
ꯑꯦꯁ ꯑꯩꯗꯤ ꯑꯩꯗꯤ ꯌꯥꯗꯔꯦ ꯍꯣꯡꯕ ꯅꯥꯏꯔꯣ ꯍꯥꯏꯗꯤ ꯍꯥꯏꯗꯤ ꯑꯗꯨꯗ ꯆꯪꯉꯗꯤ ꯑꯗꯨꯝ ꯗꯥꯔꯦꯛ ꯆꯪꯕꯅꯦ ꯃꯅꯤꯡꯗꯤ ꯌꯦꯡꯂꯛꯇ꯭ꯔꯦꯗꯤ
ꯑꯩꯁꯨ ꯅꯪꯒꯨꯝꯕ ꯐꯪꯕ ꯑꯣꯏꯖꯒꯦꯀꯣ ꯂꯦꯞꯈ꯭ꯔꯗꯤ ꯐꯖꯅ ꯂꯦꯞ
ꯎꯝ ꯐꯪꯉꯨ ꯐꯪꯉꯨ
ꯆꯊꯣꯛ ꯆꯁꯤꯟ ꯆꯦꯟꯊꯣꯛ ꯆꯦꯟꯁꯤꯟ ꯑꯃ ꯑꯃꯨꯛ ꯄꯥꯐ ꯑꯃꯃꯨꯛ ꯄꯥꯏ ꯑꯗꯨꯗꯤ ꯇꯜꯂꯦꯀꯣ
ꯑꯁ ꯑꯗꯨꯅꯤ ꯑꯩ ꯍꯌꯦꯡ ꯅꯨꯄꯥꯗꯤ ꯒ꯭ꯌꯥꯟ ꯇꯥꯕ ꯅꯤꯁꯥ ꯆꯥꯗꯕ ꯍꯥꯟꯅ ꯊꯤꯔꯣ ꯅꯤꯁꯥ ꯆꯥꯕ ꯀꯥꯡꯕꯨꯗꯨꯗꯤ ꯑꯌꯥꯝꯕ ꯆꯦꯟꯊꯣꯛ ꯆꯟꯁꯤꯟ ꯌꯥꯝ ꯇꯧꯕꯅꯦ
ꯅꯤꯁꯥ ꯆꯥꯕꯁꯦ
ꯅꯤꯁꯥ ꯆꯥꯕ ꯀꯥꯡꯒꯨꯁꯦ ꯈꯔꯕꯨꯗꯤ ꯂꯩꯌꯦꯕ ꯑꯗꯨꯕꯨ ꯑꯌꯥꯝꯕꯅ ꯑꯗꯨꯃꯥꯏꯅ ꯇꯧꯕꯅꯦꯕ
ꯍꯣꯏ ꯊꯥꯖꯗꯦꯅ ꯅꯤꯁꯥ ꯆꯥꯕ ꯅꯨꯄꯥꯁꯤꯡꯁꯨ ꯊꯥꯖꯗꯦ ꯑꯩꯗꯤ
ꯑꯩꯈꯣꯏ ꯈꯨꯟꯒꯤ ꯅꯨꯄꯥ ꯄꯥꯈꯪꯁꯤꯡꯗꯤ ꯈꯔ ꯅꯤꯁꯥ ꯑꯗꯨꯗ
ꯑꯩꯈꯣꯏ ꯈꯨꯟꯒꯤ ꯅꯨꯄꯥꯁꯤꯡꯗꯤ ꯂꯣꯏ ꯐꯩꯌꯦꯀꯣ
ꯑꯩ ꯇꯥꯏ ꯇꯥꯏ
ꯂꯣꯏ ꯐꯩꯌꯦ ꯑꯗꯣ ꯑꯩꯈꯣꯏ ꯈꯨꯟꯒꯤ ꯂꯩꯁꯥꯕꯤꯁꯤꯡ ꯂꯧꯕꯤꯌꯣ ꯌꯥꯗꯦꯅꯦ ꯃꯣꯏꯗꯤ ꯄꯥ ꯌꯥꯝ ꯁꯥꯏꯌꯦ ꯌꯥꯝ ꯌꯦꯡꯅꯤꯡꯗꯦꯍꯦ ꯁꯛꯇꯥꯁꯤꯡꯗꯨꯒ
ꯍꯥꯟ ꯍꯥꯟꯅꯁꯨ ꯑꯩꯁꯨ ꯑꯗꯨꯝ ꯌꯦꯡꯉ ꯂꯩꯔꯝꯅꯤꯅꯦ ꯑꯩꯈꯣꯏ ꯌꯨꯝꯗꯒꯤ ꯏꯃꯥ ꯏꯄꯥꯁꯨ ꯑꯥꯗꯒꯤ ꯂꯧꯕ ꯁꯔꯨꯛꯇꯨꯗꯤ ꯈꯨꯟꯒꯤ ꯂꯩꯁꯥꯁꯤꯡ ꯌꯥꯝ ꯂꯩꯌꯦ ꯈꯨꯟꯒꯤ ꯂꯩꯁꯥꯗꯨ ꯑꯄꯥꯝꯕ ꯍꯥꯏ
ꯕꯤꯌꯥꯅꯤꯕ
ꯁꯦꯁ ꯃꯅꯤꯅꯦꯀꯣ ꯍꯣꯏ ꯍꯟꯗꯛꯇꯤꯀꯣ ꯍꯣꯏ ꯑꯁꯨꯃꯥꯏꯅ ꯇꯧꯅꯈ꯭ꯔꯕꯅꯦ ꯃꯤ ꯃꯌꯥꯝꯀꯣ ꯍꯥꯏꯗꯤ ꯑꯁ ꯃꯤ ꯈꯪꯗꯕ ꯃꯤ ꯌꯥꯝ ꯂꯥꯞ ꯃꯤ ꯀꯔꯤ ꯃꯔꯤ ꯃꯇꯥ ꯍꯥꯏꯗꯤ ꯃꯣꯏ ꯀꯃꯥꯏꯅ ꯇꯧꯕ꯭ꯔꯥ ꯈꯣꯠꯄ꯭ꯔꯥ ꯈꯪꯗꯕ ꯃꯤꯁꯤꯔ ꯂꯧꯕꯕꯨꯗꯤ ꯈꯨꯟ ꯃꯥꯟꯅꯔꯒ ꯑꯗꯨꯝ ꯅꯨꯡꯁꯤꯅꯔꯒ ꯂꯧꯕꯅ ꯐꯩꯌꯦ ꯀꯣ ꯁꯤꯁꯦ ꯌꯥꯝ ꯆꯠꯅꯩꯌꯦ ꯍꯟꯗꯛ
ꯁ ꯑꯗꯨꯝ ꯑꯩꯉꯣꯟꯗꯁꯨ ꯑꯗꯨꯝ ꯍꯥꯏꯔꯛꯄꯅꯦꯕ ꯑꯩꯈꯣꯏ ꯑꯕꯣꯛꯈꯣꯏꯅꯁꯨ ꯍꯥꯏꯔꯛꯈꯤꯕ ꯑꯄꯥꯝꯕ ꯂꯩꯔꯗꯤ ꯍꯥꯏꯔꯛꯑꯣ ꯍꯥꯏꯕꯤꯒꯦ ꯍꯥꯏꯕꯅꯤ ꯑꯗ ꯑꯩꯅ ꯑꯁ ꯑꯗꯨ ꯃꯇꯝꯗꯗꯤ ꯂꯩ ꯗꯤ ꯂꯩꯔꯕꯅꯦ ꯑꯗꯨꯕꯨ ꯍꯥꯏꯗꯣꯛꯅꯤꯡꯉꯥꯏ ꯇꯟꯕꯗꯣ
ꯂꯩꯌꯦ ꯍꯥꯏꯕ ꯏꯁ ꯀꯅꯥ ꯑꯣꯏꯗꯣꯏꯖꯥꯠꯅꯣ ꯀꯅꯥꯅꯣ ꯈꯪꯅꯤꯡꯈ꯭ꯔꯦꯗ ꯅꯪꯁꯦ ꯎꯝ ꯍꯣꯏꯅꯦ ꯍꯣꯏ ꯑꯗꯣ ꯅꯪꯒꯤ ꯁꯥꯒꯩꯒꯗꯤ ꯃꯅꯥꯔꯝꯃꯔꯣꯏꯕꯀꯣ
ꯁꯒꯩꯗꯤ ꯃꯅꯥꯗ꯭ꯔꯦꯗ ꯍꯧꯗꯤ ꯍꯧꯒ꯭ꯔꯕꯅꯦ ꯒꯩꯅꯣ꯫
ꯍꯣꯏꯅꯦꯍꯦ ꯅꯪ ꯑꯗꯣ ꯑꯩꯈꯣꯏ ꯈꯨꯟꯁꯦ ꯅꯨꯞꯄꯤ ꯂꯩꯁꯥꯕꯤ ꯄꯥꯈꯪꯗꯤ ꯌꯥꯝ ꯗꯤꯌꯥꯝꯗꯦꯕ ꯑꯗꯣ ꯈꯟꯗꯣꯛ ꯕ ꯌꯥꯝ ꯋꯥꯏꯑꯦꯕ ꯍꯥꯏꯗꯤ ꯃꯔꯤ ꯃꯇꯥ ꯀꯔꯤ ꯀꯌꯥꯥ ꯊꯣꯛꯅꯕ ꯌꯥꯝꯕꯅꯤꯅꯀꯣ꯫
ꯑꯗꯨꯅꯦ꯫ ꯗꯁ ꯅꯥ ꯑꯗꯨꯃꯥꯏꯅ ꯑꯩꯖꯨ ꯈꯜꯂꯤꯕꯅꯦꯕ꯫
ꯕꯣꯜ ꯌꯦꯡꯂꯒ ꯇꯨꯝꯕ ꯁꯤꯅꯤꯅꯦ ꯋꯥꯈꯜꯗ ꯂꯩꯔꯤꯁꯦ ꯑꯇꯩ ꯂꯩꯇ꯭ꯔꯦꯅꯦ꯫
ꯏꯇꯩ ꯂꯩꯇ꯭ꯔꯦ ꯅꯣꯏ ꯉꯁꯥꯏ ꯑꯩꯈꯣꯏ ꯁꯥꯏ ꯐꯣꯟ ꯇꯧꯔꯛꯑꯦ꯫ ꯇꯨꯝꯃ ꯐꯣꯟ ꯌꯦꯡꯑꯒꯦ ꯍꯥꯏꯔꯅ ꯍꯣꯏ ꯇꯧꯔꫭ ꯌꯦꯡꯅꯤꯡꯗ ꯑꯩꯁꯨ ꯕꯣꯜ ꯌꯦꯡꯒꯅꯤ ꯍꯥꯏ꯫
ꯍꫭꯏꯅꯦ ꯑꯁꯨꯃꯥꯏꯅ ꯑꯁ ꯀꯨꯏꯅ ꯀꫭꯏꯅꯔꯗꯤ ꯋꯥꯁꯨ ꯂꯩꯇꯕ ꯃꯥꯂꯦꯀꯣ꯫
ꯑꯁ ꯋꯥꯔꯤ ꯁꯥꯗꯅ‌ ꯃꯇꯝ ꯀꯩꯅꯣ ꯇꯧꯗ꯭ꯔꯦꯗ ꯃꯥ ꯑꯥꯗ ꯆꯠꯄ ꯊꯕꯛ ꯁꯨ ꯈꯣꯠꯄ ꯇꯧꯔꯗꯤ ꯃꯇꯝ ꯂꯩꯇ꯭ꯔꯦꯗ꯫
ꯑꯗꯨꯏꯁꯨ ꯐꯣꯡꯗꯦ ꯅꯠꯇ꯭ꯔꯥ꯫
ꯎꯝ꯫
ꯃꯤ ꯈꯔꯗꯤ ꯂꯩꯕꯅꯦꯕ ꯋꯥꯔꯤ ꯐꯖꯅ ꯁꯥꯟꯅꯕꯤꯗꯕꯥ ꯀꯣ꯫
ꯏꯕꯥꯅꯤꯗꯤ ꯑꯗꯨꯝ ꯁꯥ ꯑ ꯇꯥꯏ ꯏꯕꯥꯅꯤꯗꯤ ꯑꯗꯨꯝ ꯁꯥꯏꯗ꯫ ꯑꯗꯨꯕꯨ ꯀꯨꯏꯅ ꯁꯥꯗꯕ ꯃꯤꯅꯤꯠ ꯃꯉꯥ ꯇꯔꯨꯛ ꯈꯛꯇ ꯁꯥ ꯁꯥꯔꯒ ꯀꯩꯅꯣ ꯇꯧꯕ
ꯌꯥꯥꯏꯗ-ꯌꯥꯏꯗ꯫
ꯍꯧꯖꯤꯛꯇꯤ ꯃꯁꯥꯥꯁꯦ ꯊꯕꯛ ꯁꯨꯕ ꯁꯨꯔꯒ ꯂꯩꯕꯅꯤꯅꯀꯣ꯫
ꯍꯣꯏ꯫ ꯐꯩꯌꯦ-ꯐꯩꯌꯦ ꯍꯨꯟ ꯊꯕꯛ ꯀꯟꯕ ꯃꯤ ꯂꯧꯕꯗꯤ ꯌꯥꯝ ꯐꯕꯅꯤꯀꯣ ꯊꯕꯛ ꯀꯟ ꯇꯟꯕ ꯃꯤ ꯂꯧꯒꯅꯨ꯫ ꯊꯕꯛ ꯀꯟꯕ ꯃꯤ ꯂꯧꯔꯗꯤ ꯅꯨꯡꯉꯥꯏꯔꯅꯤ꯫
ꯑꯗꯨꯅꯦ꯫
ꯅꯪꯁꯨ ꯅꯨꯄꯤ ꯌꯦꯡꯕꯕꯨꯗꯤ ꯍꯩꯗꯤ ꯍꯩꯅꯦꯍꯦ꯫
ꯗꯥꯎꯅꯤꯍꯦ꯫
ꯅꯣꯛꯅꯤꯉꯦ ꯗꯥꯎ ꯅꯠꯇꯦꯍꯦ꯫ ꯗꯥꯎꯗ ꯇꯩꯅꯥꯕ ꯌꯥꯕ꯭ꯔꯣ꯫
ꯑꯩ ꯑꯦꯁ ꯋꯥꯔꯤ ꯂꯤꯒꯦ ꯍꯥꯏꯗꯤ ꯑꯁ ꯁꯥꯟꯅ ꯂꯩꯗ꯫ ꯗꯥꯎꯅꯅꯤ ꯗꯥꯟꯅ ꯍꯥꯏ ꯇꯥꯔꯦ꯫
ꯀꯔꯤꯒꯤꯔ ꯈꯪꯗꯦ ꯑꯩꯈꯣꯏ ꯁꯛꯇꯥꯅꯔ ꯈꯪꯗꯦ ꯑꯐꯕ ꯑꯝꯃꯇꯕꯨ ꯂꯥꯛꯇꯦꯗ꯫
ꯏꯟ ꯀꯣꯟꯅ ꯂꯥꯛꯑꯅꯤ ꯀꯣꯟꯅ ꯂꯥꯛꯑꯅꯤ ꯁꯛꯅꯤ ꯍꯥꯏꯔ ꯐꯖꯔ ꯂꯩꯔꯦ꯫
ꯆꯔꯦ ꯍꯥꯏ ꯍꯥꯏꯕ ꯌꯥꯅꯤꯦ ꯄꯉꯥꯡ ꯉꯥꯡꯕꯗꯣ ꯇꯧꯔꯒ
ꯑꯁꯦꯝꯕꯅꯦ ꯈꯨꯨꯟꯗꯟ ꯈꯨꯨꯟ ꯈꯨꯟꯗ ꯒꯔꯦꯡꯗ ꯆꯜꯂꯤ ꯆꯜꯂꯤꯅꯦ ꯅꯣꯏꯗꯤ
ꯑꯁ ꯂꯣꯏꯔꯦꯗꯅꯥ
ꯃꯃꯥꯡꯗ ꯆꯦꯜꯂꯤꯅꯦ
ꯂꯣꯏꯔꯦꯍꯦ ꯑꯗꯨꯕꯨꯗꯤ ꯅꯪ ꯅꯪꯗꯤ ꯇꯣꯞꯇ ꯂꯩꯄꯅꯦ ꯋꯥꯡ ꯆꯥꯎꯕꯗ ꯐꯤꯒꯔ ꯇꯥꯕꯗ ꯁꯛ ꯐꯖꯕꯗ ꯅꯨꯄꯥ ꯊꯣꯛꯄꯗ ꯀ ꯍꯟꯕꯗꯥꯎ ꯑꯁ ꯅꯪꯗꯤ ꯂꯣꯏ ꯁꯨꯔꯦꯍꯦ
ꯍꯥꯏꯗꯤ ꯑꯃꯨꯛ ꯍꯥꯏꯖꯤꯜꯂꯅꯤ
ꯍꯥꯏꯖꯤꯟꯕ ꯅꯠꯇꯦ ꯑꯁꯦꯡꯕ ꯍꯥꯏꯗꯣꯛꯄꯅꯦꯍꯦ ꯍꯥꯏꯒꯦ ꯍꯥꯏꯒꯦ ꯍꯥꯏꯔꯒ ꯍꯥꯏꯗꯣꯛꯄ ꯉꯝꯗꯅ ꯂꯩꯕ ꯈꯨꯝꯔꯒ ꯂꯩꯕ ꯋꯥ ꯍꯥꯏꯗꯣꯛꯈ꯭ꯔꯕꯅꯦ
ꯅꯪ ꯑꯩꯁꯨ ꯑꯗꯨꯝ ꯌꯦꯡꯉꯀꯥꯟꯗ ꯅꯪꯁꯨ ꯁꯀꯦꯟꯗ ꯂꯩꯅꯦ꯫
ꯑꯁ ꯁꯦꯀꯦꯟꯗ꯭ꯔꯣ ꯅꯪ ꯑꯩꯒꯤꯗꯤ ꯅꯪꯁꯦ ꯑꯗꯨꯝ ꯇꯣꯞꯇ ꯂꯩꯗ꯫ ꯍꯥꯏꯗꯤ ꯅꯣꯏ ꯃꯤ ꯋꯥꯡ ꯆꯥꯎꯔꯒ ꯌꯥꯝ ꯀꯪꯕ ꯂꯩꯌꯦꯅꯀꯣ꯫ ꯑꯗꯨꯒꯨꯝꯕꯗꯤ ꯑꯩꯗꯤ ꯄꯥꯝꯗꯦꯕ ꯈꯔ ꯅꫭꯏꯇꯥꯛ ꯇꯧꯕꯗ ꯐꯖꯩꯕ
ꯑꯩ ꯑꯩꯁꯨ ꯀꯔꯤ ꯀꯩꯅꯣ ꯀꯪꯕꯅ ꯍꯥꯟꯅꯗꯤ ꯐꯖꯅ ꯀꯪꯉꯝꯕꯅꯤ ꯑꯗꯨꯏ
ꯍꯣꯏꯅꯦ ꯅꯪ ꯀꯃꯥꯏꯅ ꯅꯣꯏꯈꯤꯕ꯭ꯔꯣ꯫
ꯑꯁ ꯑꯗꯨꯗ ꯀꯩꯅꯣꯗ ꯕꯖꯥꯔꯗ ꯂꯩꯕꯗ ꯑꯗꯨꯗꯒꯤꯅꯤꯅꯦ
ꯑꯣ
ꯑ ꯆꯥꯕ ꯊꯔꯒ ꯆꯥ ꯊꯛꯒꯗꯥ ꯑꯗꯒꯤ ꯊꯥꯎ ꯑꯃꯗ ꯆꯥꯔꯦ ꯍꯞꯇꯥ ꯈꯨꯗꯤꯡ ꯑꯌꯨꯛ ꯉ ꯅꯨꯡꯊꯤꯟꯜꯥꯎ ꯊꯥꯎ ꯉꯥꯛꯇ ꯆꯥꯔꯦ
ꯐꯔꯦꯅꯦ ꯑꯗꯣ ꯅꯣꯏꯕꯗꯣ ꯑꯗꯨꯝ ꯅꯣꯏꯈ꯭ꯔꯦꯕ ꯅꯪꯗꯣ ꯀꯣ ꯀꯪꯊꯔꯛꯇ꯭ꯔꯦꯕ
ꯎꯝ ꯅꯣꯏꯕꯁꯦ ꯑꯁꯤꯗꯒꯤ ꯈꯔ ꯍꯟꯊꯄ ꯄꯥꯝꯃꯤ
ꯍꯣꯏ ꯑꯗꯨꯗꯒꯤ ꯈꯔ ꯑꯁ ꯅꯪꯗꯤ ꯅꯣꯏꯔꯒ ꯃꯥꯏꯒꯁꯨ ꯂꯣꯏ ꯆꯥꯎꯊꯣꯛꯏꯍꯦ ꯅꯪꯗꯤ
ꯑꯗꯨꯅꯦ ꯑꯩꯁꯨ ꯈꯜꯂꯤꯅꯦ ꯄꯣꯝꯃꯤꯗ ꯈꯜꯂꯤꯅꯦ ꯏꯃ ꯀꯣꯏꯣ ꯌꯥꯎꯖꯤ ꯂꯣꯏ ꯍꯥꯏꯔꯤꯅꯤ ꯎꯗꯕ ꯀꯣꯏꯔ ꯎꯁꯦ ꯑꯁ ꯅꯣꯏꯔꯦ ꯅꯣꯏꯔꯦꯁꯤꯉꯗꯅꯦ ꯍꯥꯏꯔꯤꯁꯦ
ꯀꯣ ꯅꯪꯒꯤ ꯃꯥꯏꯗꯣ ꯆꯥꯎꯕꯅꯦ ꯑꯅ ꯍꯥꯟꯅꯗꯩꯁꯨ ꯀꯪꯉꯂꯤꯉꯩꯗꯁꯨ ꯆꯥꯎꯋꯦꯕꯀꯣ ꯑꯗꯨꯒꯤ ꯅꯨꯡꯉꯥꯏꯈ꯭ꯔꯥ ꯈꯔꯗꯤ ꯑꯁ ꯌꯥꯝ ꯆꯥꯎꯔꯦ ꯅꯣꯏꯕꯒꯤ ꯑꯍꯟꯗꯛ ꯍꯦꯟꯅ ꯆꯥꯎꯈ꯭ꯔꯦꯕ
ꯉꯍꯥꯟ ꯑꯩꯁ ꯏꯃꯥꯟꯅꯕ ꯗꯨꯀꯥꯟ ꯑꯣꯝ ꯕꯖꯥꯔ ꯗꯨꯀꯥꯟꯗ ꯆꯪꯗꯕ ꯀꯨꯏꯔꯤꯕ ꯅꯍꯥꯟ ꯅꯣꯡꯃꯥꯏꯖꯤꯡꯗ ꯆꯪꯕ ꯂꯩꯃꯤꯟꯅꯕ ꯀꯥꯡꯕꯨꯗꯅ ꯑꯁ ꯖꯤꯝ ꯁꯥꯟꯅꯕ꯭ꯔꯣ ꯍꯥꯏꯔ ꯈꯪꯕ ꯋꯥꯅꯤꯗ ꯀꯥꯏ ꯖꯤꯝꯗꯨꯗ ꯍꯥꯏꯅꯦ
ꯑꯁ ꯅꯪꯕꯨ ꯅꯨꯡꯁꯤꯌꯦ ꯅꯪꯅ ꯂꯩꯔꯝꯕ ꯃꯐꯝꯗꯣ ꯗꯨꯀꯥꯟꯗꯣ
ꯂꯣꯏ ꯏꯃꯥꯟꯅꯕ ꯈꯣꯏꯁꯨꯨ ꯑꯌꯥꯝꯕ ꯂꯣꯏ ꯇꯣꯛꯈ꯭ꯔꯦꯗ
ꯍꯣꯏ ꯑꯗꯣ ꯇꯣꯛꯇꯤ ꯇꯣꯛꯈ꯭ꯔꯕꯅꯦ ꯑꯗꯣ ꯑꯩꯅ ꯍꯥꯏꯒꯦ ꯍꯥꯏꯕꯗꯤꯕꯀꯣ ꯑꯗꯣ ꯂꯝꯕꯤꯗꯣ ꯌꯧꯔꯗꯤꯕꯀꯣ ꯅꯪꯕꯨ ꯍꯦꯛ ꯍꯦꯛ ꯅꯤꯡꯁꯤꯡꯉꯦꯕ ꯅꯪ ꯂꯩꯔꯝꯕꯗꯣ ꯆꯪꯉꯒ ꯑꯗꯨꯝ ꯆꯥꯔꯝꯕꯗꯣ ꯍꯟꯗꯛ ꯅꯪ ꯂꯩꯈꯤꯗꯕꯗꯤ ꯂꯩ ꯅꯪ ꯇꯣꯛꯄꯗꯒꯤꯗꯤ ꯑꯩꯈꯣꯏꯁꯨ ꯆꯪꯈꯤꯗ꯭ꯔꯦ
ꯑꯌꯥꯝꯕ ꯑꯩꯈꯣꯏ ꯈꯗꯤꯦ ꯂꯣꯏꯣ ꯇꯣꯞ ꯆꯪꯗ꯭ꯔꯕ ꯃꯥꯜꯂꯦꯗ ꯑꯩꯅ ꯂꯩꯕ ꯃꯇꯝꯗꯗꯤ ꯑꯩ ꯈꯔ